ꯆꯥꯛ ꯆꯥꯔꯕꯣ ꯀꯃꯥꯏꯅ ꯇꯧꯔꯒꯦ
ꯆꯥꯛ ꯆꯥꯗ꯭ꯔꯤꯗ ꯊꯕꯛ ꯁꯨꯔꯤꯗ ꯆꯥꯛꯁꯨ ꯊꯣꯡꯕ ꯍꯧꯗ ꯉꯥꯏꯔꯤ ꯆꯝꯐꯨꯠ ꯑꯣꯏꯅ ꯇꯧꯔꯁꯤ ꯉꯁꯤꯗꯤꯅ ꯊꯔꯛ ꯊꯔꯥꯡ ꯃꯌꯥꯝ ꯆꯥꯒꯤꯕꯒꯤ ꯏꯁꯥꯁꯤꯡ ꯑꯝꯇ ꯅꯨꯡꯉꯥꯏꯅꯗ꯭ꯔꯦꯅ ꯆꯝꯐꯨꯠ ꯇꯧꯔꯒ ꯑꯆꯝꯕ ꯑꯃ ꯊꯣꯡꯉꯒ ꯆꯥꯔꯁꯦꯅ ꯑꯗꯨꯃꯥꯏꯅ ꯍꯥꯏꯅꯔꯒ ꯂꯩꯔꯦ ꯅꯩꯗꯤ
ꯎꯝ ꯆꯥꯔꯦ ꯆꯇꯣꯛꯇ ꯉꯥꯏꯔꯤ ꯉꯁꯥꯏ ꯍꯌꯦꯡ ꯉꯥ ꯊꯣꯡꯗꯧꯕ ꯑꯈꯣꯏ ꯃꯧꯒꯤ ꯃꯣꯏ ꯃꯄꯥꯝꯗꯒꯤ ꯃꯤ ꯂꯥꯛꯀꯗꯧꯕ ꯊꯥ ꯐꯥ ꯁꯨꯝ ꯀꯣꯏꯔꯛꯄꯗꯣ ꯑꯗꯨꯏ ꯉꯥ ꯀꯤꯂꯣ ꯇꯔꯥꯅꯦ ꯁꯦꯝꯃꯒ ꯄꯥꯎꯕꯁꯨ ꯑꯣꯏꯗꯧꯕ ꯑꯗꯒꯤ ꯀꯩꯅꯣꯒꯤꯁꯨ ꯑꯊꯣꯡꯕ ꯏꯁꯨ ꯑꯣꯏꯕ ꯑꯗꯒꯤꯗꯤ ꯑꯃꯣꯛ ꯑꯗꯨ ꯃꯌꯥꯝꯗꯣ ꯑꯃꯨꯛ ꯂꯣꯏꯅ ꯍꯌꯦꯡ ꯁꯦꯝꯗꯅ ꯍꯌꯦꯡꯗꯣ ꯍꯣꯕꯦ ꯍꯣꯕꯦ ꯅꯪꯉꯣꯏꯗꯕ ꯍꯧꯈꯤꯛꯇꯤ ꯀꯥꯂꯦꯟꯅꯤꯅ ꯑꯩꯈꯣꯏꯗꯤ ꯄꯨꯡꯁꯦ ꯅꯤꯄꯥꯟ ꯃꯈꯥꯏ ꯃꯥꯄꯟꯗ ꯆꯥꯗꯣꯏꯅꯤꯅ ꯑꯌꯨꯛ ꯁꯦꯝꯕꯗ ꯅꯪꯉꯔꯣꯏꯅ ꯑꯗꯨꯝ ꯁꯦꯝꯗꯣꯛꯑꯒ ꯑꯗꯨꯝ ꯊꯣꯡꯗꯣꯛꯃꯕ ꯑꯦ ꯊꯣꯡꯗꯣꯛꯃꯣꯏꯌꯦ ꯇꯥꯎꯊꯣꯛ ꯑꯒ ꯊꯝꯃꯕ ꯑꯗꯨꯏꯗꯨꯒꯤ ꯊꯕꯛꯇꯣ ꯃꯣꯏꯁꯨ ꯉꯁꯥꯏ ꯆꯠꯂꯨꯕ ꯀꯩꯗꯧꯕ ꯄꯣꯠ ꯆꯩꯩ ꯋꯥꯔꯨꯕꯒꯤ ꯑꯗꯨꯃꯥꯏꯅ ꯇꯧꯔꯦ ꯑꯗꯩ ꯑꯩꯈꯣꯏ ꯏꯃꯨꯡꯒꯤꯁꯨ ꯑꯩꯈꯣꯏ ꯃꯝꯆꯥꯁꯨ ꯃꯣꯏ ꯏꯃꯨꯡꯒꯤ ꯆꯥꯛ ꯊꯣꯡꯕ ꯈꯣꯠꯄ ꯇꯧꯔꯦ ꯇꯥꯟꯖꯥꯗꯣ ꯐꯔꯛ ꯌꯥꯝ ꯇꯥꯔꯕ ꯍꯥꯏꯇꯔꯦ ꯑꯩꯈꯣꯏꯒꯤꯁꯨ ꯑꯩꯈꯣꯏꯒꯤ ꯆꯥꯛ ꯊꯣꯡꯕ ꯅꯨꯃꯤꯗꯥꯡ ꯋꯥꯏꯔꯝꯒꯤ ꯆꯪꯉꯛꯄꯩ ꯊꯕꯛ ꯆꯤꯟꯕ ꯑꯗꯨꯃꯥꯏ ꯑꯃ ꯑꯣꯏꯔꯦ ꯑꯗꯩ ꯃꯣꯏꯁꯨ ꯆꯞ ꯃꯥꯟꯅꯩ ꯄꯣꯠ ꯆꯩ ꯍꯌꯦꯡ ꯊꯣꯡꯒꯗꯕ ꯃꯅꯥ ꯃꯁꯤꯡ ꯃꯔꯣꯏ ꯃꯄꯥꯡ ꯁꯦꯝ ꯂꯩꯌꯦ ꯑꯗꯨꯅ ꯑꯩꯉꯣꯟꯗ ꯅꯪ ꯊꯕꯛ ꯀꯣꯝꯃꯗꯤ ꯈꯔ ꯇꯧꯕꯤꯒꯦꯔꯥꯅ ꯇꯧꯔꯝꯕꯅꯤꯗ ꯂꯣꯏꯒ꯭ꯔꯦ
ꯑꯣ ꯀꯩꯅꯣꯗꯤ ꯃꯣꯏ ꯅꯨꯄꯤ ꯃꯌꯨꯝꯒꯤꯗꯤ ꯃꯤ ꯀꯌꯥꯝ ꯂꯥꯛꯅꯤ ꯍꯥꯏꯒꯦ
ꯃꯣꯏ ꯅꯤꯄꯥꯥꯟ ꯃꯥꯄꯟꯃꯨꯛ ꯂꯥꯛꯇꯧ ꯃꯜꯂꯦ ꯑꯗꯨꯃꯥꯏꯅ ꯆꯠꯅꯩ ꯍꯥꯏꯌꯦ ꯑꯗꯣ ꯑꯩꯈꯣꯏꯒꯤꯗꯤ ꯑꯃꯨꯛ ꯑꯩꯈꯣꯏ ꯏꯃꯨꯡ ꯍꯥꯏꯔꯦ ꯆꯥꯎꯔꯦꯅ ꯑꯗꯩ ꯑꯩꯈꯣꯏ ꯀꯀꯥ ꯍꯣꯏ ꯂꯩꯔꯦ ꯑꯩꯈꯣꯏ ꯂꯨꯍꯣꯡꯉꯤꯕ ꯏꯃꯨꯡꯗꯨ ꯂꯩꯔꯦ ꯑꯩꯈꯣꯏꯒꯤ ꯂꯩꯔꯦ ꯑꯗꯒꯤ ꯑꯩꯈꯣꯏꯕꯦꯃ ꯍꯣꯏ ꯃꯣꯏ ꯏꯃꯨꯡꯒꯤ ꯃꯤ ꯂꯥꯛꯑꯅꯤ ꯑꯗꯒꯤ ꯑꯈꯣꯏ ꯃꯆꯧ ꯍꯣꯏ ꯑꯈꯣꯏ ꯂꯩꯃꯤꯟꯅꯩ ꯀꯀꯥ ꯍꯣꯏ ꯑꯗꯒꯤ ꯑꯩꯈꯣꯏ ꯏꯃꯨꯡ ꯃꯈꯩꯁꯨ ꯑꯃꯨꯛ ꯌꯥꯝ ꯆꯥꯎꯔꯦ ꯑꯩꯈꯣꯏꯗꯤ ꯇꯦꯡꯀꯣꯠ ꯑꯃꯝ ꯑꯃꯝ ꯁꯨ ꯊꯤꯟꯗꯣꯏꯅꯦ ꯑꯗꯨꯅ ꯑꯗꯨꯝ ꯍꯥꯏꯗꯤ ꯃꯆꯥ ꯃꯆꯥ ꯊꯕꯛꯇꯨ ꯁꯝꯖꯤꯟꯕ ꯌꯥꯕꯗꯣ ꯌꯥꯗ꯭ꯔꯕ ꯉꯥ ꯑꯃ ꯇꯥꯎꯕ ꯇꯥꯎꯅ ꯇꯣꯉꯥꯟꯅ ꯍꯥꯞꯄꯒ ꯄꯤꯔꯅꯤ ꯑꯗꯩ ꯑꯇꯣꯏꯕ ꯍꯥꯏꯇꯥꯔꯦ ꯈ ꯈꯒ ꯇꯥꯎꯊꯣ ꯊꯝꯃꯦ ꯑꯗꯨꯝ ꯌꯥꯝ ꯃꯨꯟꯅ ꯇꯥꯎꯊꯣꯛꯇꯕꯤꯗꯣ ꯑꯗꯨꯝꯃ ꯊꯣꯡꯉꯅꯤ ꯑꯗꯩ ꯑꯈꯥꯉꯧꯕꯑꯃ ꯇꯧꯔꯅꯤ ꯑꯗꯩ ꯎꯁꯣꯏ ꯂꯩꯔꯨꯔ ꯎꯁꯣꯏ ꯃꯪꯒꯜ ꯎꯇꯤ ꯇꯧꯔꯅꯤ ꯑꯩ ꯆꯝꯐꯨꯠ ꯇꯧꯔꯅꯤ ꯃꯠ ꯃꯠꯊꯜ ꯃꯠꯊꯦꯜ ꯃꯠꯊꯜ ꯃꯠꯊꯦꯜ ꯇꯥꯏꯔꯦꯟꯃꯨꯛ ꯑꯗꯨꯃꯥꯏ ꯍꯥꯏꯒꯨꯝ ꯇꯧꯔꯅꯤ ꯇꯧꯗꯣꯏꯕ
ꯎꯝ ꯑꯗꯨ ꯍꯌꯦꯡꯗꯤ ꯐꯥꯖꯅ ꯑꯃꯨꯛ ꯐꯨꯗꯗꯧꯔꯦꯅꯦ ꯆꯥꯕꯗ ꯅꯁꯥꯗꯣ ꯍꯦꯟꯅ ꯍꯦꯟꯅ ꯅꯣꯏꯈꯠꯂꯝꯃꯅꯤ ꯀꯪꯅꯅꯕꯗꯦꯅ ꯍꯥꯏꯔꯒ
ꯁꯤ ꯂꯣꯏꯔꯦꯗ ꯍꯥꯏꯕꯗꯤ ꯁꯤ ꯐꯥꯎꯕꯗꯤ ꯑꯗꯨꯝ ꯍꯥꯏꯗꯤ ꯅꯍꯥꯟ ꯂꯨꯍꯣꯡꯕ ꯀꯩꯗꯧꯕ ꯊꯕꯛ ꯊꯣꯛꯈꯤꯕꯒꯤ ꯑꯗꯨꯒꯤ ꯆꯥꯕꯒꯤꯋꯥꯅꯤꯗ
ꯍꯣꯏ ꯑꯗꯨꯅꯤ ꯍꯥꯏꯁꯦ ꯑꯗꯨꯝ ꯌꯥꯗꯕꯅꯤꯗ ꯍꯦꯛꯇ ꯆꯥꯕꯁꯦ ꯈꯤꯇꯪ ꯍꯟꯒꯦ ꯍꯟꯒꯦ ꯍꯥꯏꯕꯁꯦ ꯑꯗꯨꯝ ꯑꯍꯥꯎꯕ ꯑꯃ ꯊꯣꯡꯉꯛꯄ ꯅꯨꯃꯤꯠꯇꯗꯤ ꯍꯦꯛꯇ ꯈꯔ ꯍꯦꯟꯅ ꯑꯗꯨꯝ ꯆꯥꯥꯁꯟꯅꯤꯡꯕꯒꯤ ꯀꯩꯅꯣꯁꯦ ꯆꯠꯅꯕꯤꯁꯦ ꯑꯗꯨꯝ ꯂꯩꯌꯦꯕ ꯃꯤꯄꯨꯝ ꯈꯨꯗꯤꯡꯃꯛꯀꯤ ꯀꯤꯅꯦ ꯁꯤꯁꯦ ꯑꯩꯒꯤ ꯑꯃꯒꯤ ꯑꯃꯒꯤ ꯋꯥ ꯅꯠꯇꯕ ꯍꯣꯏ ꯈꯤꯇꯪ ꯑꯈꯥꯡ ꯀꯟꯕ ꯃꯤꯅꯕꯨꯗꯤꯀꯣ ꯑꯁ ꯑꯩꯗꯤ ꯁꯤꯗ ꯍꯦꯟꯅ ꯆꯥꯕ ꯌꯥꯗꯦ ꯀꯥꯏꯅ ꯇꯧꯔꯒ ꯇꯣꯛꯄ ꯌꯥꯔꯝꯒꯅꯦꯕ ꯑꯗꯨꯒ ꯑꯌꯥꯝꯕꯅꯗꯤ ꯑꯗꯨꯝ ꯍꯥꯎꯔꯛꯑꯒꯗꯤ ꯈꯤꯇꯪ ꯍꯦꯟꯖꯟꯅ ꯆꯥꯕ ꯍꯥꯏꯁꯦ ꯑꯩꯈꯣꯏꯒꯤ ꯆꯠꯅꯕꯤ ꯑꯃ ꯑꯣꯏꯅ ꯑꯣꯏꯕꯗꯣ ꯑꯗꯨ ꯑꯣꯏꯌꯦ ꯍꯧꯖꯤꯛ ꯀꯥꯟꯁꯦ ꯍꯧꯖꯤꯛꯀꯥꯟꯒꯤ ꯅꯠꯇꯦ ꯃꯁꯤ ꯍꯥꯟꯅ ꯑꯥꯒꯦꯗꯒꯤ ꯆꯠꯅꯔꯛꯄ ꯆꯠꯅꯕꯤ ꯑꯃ ꯍꯥꯏꯇꯥꯔꯦ